ꯑꯥ ꯍꯜꯂꯣ
ꯎꯝ
ꯀꯩꯗꯧꯔꯤꯅꯣ
ꯇꯨꯝ ꯇꯧꯋꯦꯅꯦ ꯑꯩꯗꯤ
ꯑꯁ ꯇꯨꯝꯅꯤꯡꯉꯥꯕꯣ
ꯀꯥꯔꯤ ꯂꯩꯒꯦ ꯌꯥꯝ ꯊꯦꯡꯅ ꯇꯧꯔꯛꯏꯁꯦ
ꯑꯩꯗꯣ ꯇꯨꯝ ꯅꯤꯡꯗ꯭ꯔꯦ ꯍꯥꯏꯅꯤꯡꯕ
ꯀꯔꯤ ꯍꯥꯏꯕ
ꯇꯨꯝꯅꯤꯡꯈ꯭ꯔꯦ ꯍꯥꯏꯕꯤꯕꯥ ꯍꯥꯏꯅꯤꯡꯕ
ꯊꯣꯔꯛꯄ꯭ꯔꯥ ꯑꯁ ꯁꯤꯗꯅꯤꯅꯦ ꯁꯤꯗꯅꯤꯅꯦ ꯑꯩꯅ ꯍꯥꯏꯔꯤꯁꯦ ꯍꯤꯡꯕꯨ ꯍꯤꯡꯉꯗꯤ ꯖꯥꯠ ꯖꯥꯠ ꯊꯦꯡꯅꯩ ꯍꯥꯏꯅ
ꯍꯣꯏ ꯍꯣꯏ ꯊꯦꯡꯅꯕ ꯇꯥꯕꯅꯦ ꯑꯗꯨꯕꯨꯗꯤ ꯃꯍꯧꯁꯥꯅꯤ ꯁꯤꯕꯨꯗꯤ ꯖꯥꯠ ꯖꯥꯠ ꯊꯦꯡꯅꯗꯅ ꯅꯪ ꯍꯥꯟꯅ ꯊꯦꯡꯅꯕꯗꯣ ꯑꯗꯨꯝ ꯊꯦꯡꯅꯒꯅꯤꯅ ꯈꯟꯕ꯭ꯔꯣ
ꯍꯥꯟꯅ ꯊꯦꯡꯅꯕ ꯍꯥꯏꯕꯗꯤ ꯀꯔꯤ ꯅꯪ ꯀꯔꯤ ꯌꯥꯝ ꯊꯦꯡꯅꯔꯛꯑꯒꯦ ꯅꯪꯕꯨ
ꯐꯖꯔꯤꯕ ꯋꯥꯉꯥꯡ ꯁꯉꯥꯡꯅ ꯉꯥꯡꯕ ꯍꯩꯔꯤꯕ
ꯏꯁ ꯋꯥ ꯉꯥꯡꯕ ꯍꯩꯇ꯭ꯔꯤꯗꯤ ꯅꯪ ꯀꯅꯥꯒ ꯋꯥꯔꯤ ꯁꯥꯒꯦ ꯍꯥꯏꯅꯣ ꯋꯥ ꯉꯥꯡꯗꯔꯥꯁꯨ ꯃꯤ ꯑꯇꯣꯞꯄꯒ ꯋꯥꯔꯤ ꯁꯥꯅꯤꯡ ꯉꯝꯒꯅꯤ ꯈꯪꯉꯦ ꯁꯤ ꯅꯨꯄꯤꯁꯦ ꯋꯥ ꯌꯥꯝ ꯋꯥꯌꯥꯝ ꯉꯥꯡꯗꯦꯗꯥ ꯑꯩꯃꯥꯟꯕꯗꯒꯤ ꯆꯩ ꯆꯥꯒꯦꯔꯣ
ꯑꯁ ꯑꯩꯗꯤ ꯅꯪꯗꯧꯅ ꯋꯥ ꯉꯥꯡꯕ ꯍꯩꯁꯨ ꯍꯩꯇꯦ
ꯍꯩꯔꯝꯃꯔꯣꯏ ꯃꯤꯉꯣꯟꯗꯅ ꯉꯥꯡꯉꯤꯕ ꯑꯩꯉꯣꯟꯗ ꯑꯩꯉꯣꯟꯗꯅꯥ ꯉꯥꯡꯅꯤꯡꯉꯥꯏ ꯂꯩꯇꯕ
ꯉꯥꯡꯗꯦꯗꯥ
ꯑꯁꯤꯕꯥ ꯃꯤꯁꯤꯅꯦ ꯐꯨ ꯍꯥꯏꯕꯗꯣ ꯐꯨꯕ ꯌꯥꯔꯦ ꯅꯪꯗꯤ
ꯐꯨꯔꯥꯒꯥ ꯆꯩꯕꯤꯌꯣ
ꯑꯥ ꯅꯪꯒꯤ ꯅꯌꯥꯝꯕꯗꯥ ꯍꯥꯏꯗꯣꯛꯄꯤꯒꯦ ꯅꯥꯅꯥꯎ ꯅꯨꯨꯄꯥꯗꯣ ꯂꯝ ꯍꯦꯜꯂꯦ ꯅꯣꯏꯅꯥ ꯈ꯭ꯔꯥ ꯐꯨꯔꯒꯥ ꯋꯥꯔꯛꯑꯣ
ꯍꯥꯏꯍꯩ ꯗꯦꯍꯦ ꯍꯥꯏ ꯗꯣꯛꯄꯤꯒꯅꯨ ꯑꯩ ꯌꯥꯝ ꯀꯤꯌꯦ
ꯏꯁ ꯅꯉꯣꯟꯗꯒꯤ ꯄꯤꯛꯄꯗꯣ
ꯑꯗꯨ ꯑꯣꯏꯔꯁꯨ
ꯑꯁꯤ ꯌꯥꯝ ꯀꯟꯕꯩ ꯇꯥꯏꯞꯇ
ꯕꯤꯕꯥꯔ ꯕꯦꯕꯥꯔꯒꯤ ꯃꯇꯨꯡ
ꯑꯩꯉꯣꯟꯗ ꯅꯪ ꯅꯣꯡꯃꯇ ꯏꯆꯦ ꯀꯧꯕ꯭ꯔꯣ
ꯀꯧꯋꯦ
ꯀꯧꯔꯥꯝꯃꯥꯅꯤ ꯑꯦ ꯀꯧꯔꯝꯃꯅꯤ ꯏꯆꯟꯒꯨꯝꯕ ꯅꯪꯅ ꯍꯥꯏꯒꯗꯕ ꯏꯅꯥꯎꯅꯨꯄꯤ ꯁꯤꯒꯨꯝꯕ
ꯑꯩ ꯋꯥꯈꯜꯗꯥ ꯀꯧꯔꯤꯕ
ꯑꯩꯁꯨ ꯋꯥꯈꯜꯗ ꯈꯨꯝꯕꯅꯤ ꯅꯪ ꯇꯥꯗꯕ ꯑꯣꯏꯔꯝꯅꯤ
ꯀꯩꯅꯣ ꯀꯩ ꯊꯛꯏꯅꯣ ꯍꯥꯔꯤꯗꯨꯅ ꯫
ꯏꯁ ꯂꯣꯛ ꯈꯨꯕꯅꯤꯅꯦ ꯀꯔꯤꯔꯥ
ꯑꯦ ꯍꯤꯗꯛ ꯆꯥꯎꯌꯣ
ꯅꯣꯡ ꯇꯥꯕꯁꯤꯗꯅ ꯂꯣꯛ ꯊꯨꯡꯅꯤꯡꯕ ꯑꯣꯏꯔꯝꯅꯤꯌꯦ
ꯅꯪ ꯂꯣꯛ ꯈꯨ ꯂꯣꯛ ꯊꯨꯡꯒꯗꯧ ꯃꯥꯥꯟꯔꯈꯦꯀꯣ ꯫
ꯏꯁ ꯍꯥꯏ ꯈꯪꯗ꯭ꯔꯦ ꯫
ꯇꯦꯛꯁꯤꯜꯂꯣ ꯅꯥꯗꯅꯤꯡꯉꯥꯏ ꯍꯣꯠꯅꯧꯌꯣ ꯅꯪꯗꯤ ꯌꯥꯝ ꯅꯥꯅꯤꯡꯕ꯭ꯔꯣ ꯀꯩꯅꯣꯅꯦ
ꯀꯔꯤꯅꯣꯅꯦ ꯃꯤꯕꯨ ꯅꯥꯅꯤꯡꯕ꯭ꯔꯥ ꯀꯥꯏꯅ ꯀꯔꯤ ꯀꯔꯤ ꯋꯥ ꯍꯪꯅꯣ ꯍꯧꯖꯤꯛꯀꯤꯗꯨꯣ ꯃꯤ ꯅꯥꯅꯤꯡꯕ ꯂꯩꯕꯔꯣ
ꯍꯤꯗꯛ ꯀꯨꯝꯕꯁꯨ ꯆꯥꯗꯦ ꯫
ꯀꯔꯤ ꯀꯔꯤ ꯍꯥꯏꯕꯅꯣ
ꯍꯤꯗꯛꯁꯨ ꯆꯥꯗꯦ ꯅꯪꯗꯤ ꯫
ꯆꯥꯏꯗ
ꯑꯌꯨꯛꯇꯗꯤ ꯆꯥꯗꯦ ꯅꯨꯃꯤꯗꯥꯡꯒꯤ ꯑꯣꯏꯅ ꯆꯥꯏꯌꯦ ꯫
ꯑꯗꯨꯝ ꯆꯥꯒꯗꯕꯅꯦ ꯑꯌꯨꯛ ꯅꯨꯡꯗꯥꯡ ꯆꯥꯡ ꯅꯥꯏꯅ ꯐꯖꯅ ꯆꯥꯒꯗꯕꯅꯦ ꯍꯤꯗꯥꯛꯀꯤ ꯗꯣꯁ ꯇꯣ ꯁꯨꯅꯕ ꯆꯥꯒꯗꯝꯕ ꯍꯥꯏꯗꯤ ꯉꯁꯤ ꯅꯣꯡꯃꯗ ꯗꯣꯁ ꯑꯅꯤ ꯆꯥꯒꯗꯕꯑꯝ ꯆꯥꯈ꯭ꯔꯦ ꯑꯃꯨꯛ ꯍꯌꯦꯡꯡ ꯑꯃꯨꯛ ꯑꯃ ꯆꯥꯈ꯭ꯔꯗꯤ ꯀꯔꯝ ꯀꯥꯟꯗ ꯐꯒꯦꯔꯣ ꯫ ꯅꯨꯃꯤꯠ ꯑꯃꯗ ꯅꯨꯃꯤꯠ ꯑꯃ ꯑꯅꯤꯗ ꯫ ꯐꯒꯗꯕ ꯄꯣꯠꯇꯨꯅ ꯑꯗꯨꯅ ꯍꯞꯇꯥ ꯑꯃꯃꯨꯛ ꯅꯥꯍꯜꯂꯦ ꯀꯥꯏꯗꯒꯤ ꯫
ꯑꯁ ꯑꯩ ꯆꯥꯕꯗ ꯆꯥꯡ ꯅꯥꯏꯅ ꯆꯥꯖꯕ ꯆꯥꯕꯨꯗꯤ ꯆꯥꯕꯀꯣ ꯑꯗꯨꯒꯤꯅꯤ
ꯆꯠꯅꯤꯡꯕ ꯃꯇꯝꯗ ꯆꯥꯏꯔ ꯅꯪꯗꯤ ꯀꯥꯏꯗꯒꯤ ꯫
ꯈꯅꯥꯎ ꯈꯅꯥꯎꯒꯁꯦ ꯅꯥꯏ
ꯏꯁꯤꯡ ꯑꯁꯥꯕꯁꯨ ꯊꯛꯂꯝꯃꯣꯏ ꯅꯪꯗꯤ ꯫
ꯑꯌꯨꯛꯇ ꯑꯌꯨꯛꯇ ꯊꯥꯛꯑꯦ ꯑꯣ ꯐꯩꯌꯦ ꯌꯥꯗꯦꯍꯦ ꯌꯥꯝ ꯁꯧꯔꯒ ꯍꯥꯏ ꯀꯔꯤꯅꯣꯅꯦ
ꯁꯥꯎꯗꯦꯅꯦ ꯅꯪ ꯅꯥꯕꯅꯤꯅ ꯁꯥꯎꯕꯤꯔꯔꯣꯏꯒꯦ ꯫ ꯋꯥꯈꯜ ꯅꯨꯡꯉꯥꯏꯈꯤꯔꯣꯚ ꯑꯗꯨꯁꯨꯨꯛꯇꯤ ꯁꯠ ꯁꯠꯅꯥꯕ ꯐꯔꯣ ꯫
ꯍꯣꯏꯅꯦ ꯂꯣꯛ ꯈꯨꯕꯗ ꯑꯗꯨꯛ ꯌꯥꯝ ꯁꯥꯕꯗꯤ ꯋꯥꯈꯜ ꯂꯥꯏꯅ ꯑꯃꯨꯛ ꯄꯛꯄ ꯇꯥꯔꯦꯅꯦ ꯫
ꯑꯗꯨꯅꯦ ꯍꯣꯏ ꯑꯩ ꯌꯥꯝ ꯋꯥꯏꯑꯦꯕ ꯑꯗꯨꯅꯦ ꯫
ꯏꯁ
ꯅꯪꯒꯤ ꯈꯟꯕꯗ ꯑꯩ ꯌꯥꯝ ꯋꯥꯏꯑꯦꯕ ꯫
ꯆꯥꯎ ꯎꯝ ꯍꯌꯦꯡꯁꯦ ꯑꯩꯈꯣꯏ ꯄꯨꯈ꯭ꯔꯤ ꯆꯥꯎꯕ ꯂꯩꯕꯗꯣ
ꯑꯥ
ꯉꯥ ꯐꯥꯒꯅꯤ ꯑꯩ ꯈꯣꯏ ꯏꯃꯨꯡꯁꯤꯡ
ꯅꯪꯗꯤ ꯌꯥꯔꯣꯏ ꯏꯁꯤꯡꯀꯨꯝꯒꯅꯨ
ꯍꯣꯏꯅꯦ ꯌꯦꯡꯗꯣꯏꯅꯤꯅꯦ ꯫
ꯅꯥꯒꯅꯤ ꯑꯃꯨꯛ
ꯌꯦꯡ ꯄꯦꯟꯗ꯭ꯔꯗꯤ ꯀꯨꯝ ꯇꯥꯕ ꯫
ꯌꯥꯈꯔꯦ ꯌꯥꯔꯦ
ꯀꯨꯝꯕ ꯀꯌꯥꯔꯦ ꯆꯍꯤ ꯆꯥꯡꯗꯣꯏꯅꯤꯅ
ꯉꯥꯒꯁꯦ ꯃꯈꯜ ꯃꯈꯜ ꯌꯥꯝ ꯆꯥꯎꯕꯁꯨ ꯂꯩꯔꯦ ꯑꯄꯁꯨ ꯐꯒꯅꯦ ꯍꯌꯦꯗꯤꯁ
ꯑꯦ ꯇꯤꯟꯊꯣꯔꯛ ꯆꯣꯐꯦ
ꯅꯄ꯭ꯔꯣꯝ ꯆꯥꯅꯤꯡꯕ꯭ꯔꯥ
ꯆꯅꯤꯒꯤꯛ ꯑꯄꯨꯝꯗꯤ ꯀꯥꯡꯉꯥꯎ ꯌꯥꯝ ꯍꯥꯎꯝꯅꯦ
ꯌꯥꯝ ꯐꯥꯔꯗꯤ ꯄꯤꯔꯛꯀꯦꯅꯦ
ꯍꯣꯏ
ꯅꯣꯏ ꯊꯕꯛ ꯂꯩꯇ꯭ꯔꯗꯤ ꯂꯥꯛꯑꯣ ꯉꯥ ꯐꯥꯅꯤꯉꯥꯏ
ꯑꯩ ꯍꯌꯦꯡꯁꯦ ꯊꯕꯛ ꯆꯠꯇꯕ ꯌꯥꯗꯕ ꯑꯃ ꯂꯩꯌꯦ
ꯑꯗꯨꯗꯤ ꯊꯤꯜꯂꯛꯀꯦ
ꯍꯣꯏ ꯌꯥꯏꯑꯦ ꯐꯥꯔꯀꯥꯟꯗꯀꯣ ꯊꯤꯜꯂꯛꯑꯣ
ꯑ ꯄꯨꯈ꯭ꯔꯤꯁꯨ ꯏꯁꯤꯡꯁꯤꯡ ꯅꯣꯡ ꯆꯨꯕ ꯃꯇꯝꯗ ꯏꯁꯤꯡ ꯆꯥꯎꯔ ꯈꯣꯠꯄ ꯇꯧꯔꯗꯤꯀꯣ
ꯆꯦꯟꯊꯣꯛꯈꯤꯅꯤꯕ ꯑꯗꯨ ꯃꯍꯛꯇ ꯐꯥꯔꯒ ꯌꯣꯜꯂꯒꯦꯅ ꯇꯧꯔꯤꯕ
ꯑꯗꯨꯗꯅꯦ ꯃꯥꯡꯗꯧ ꯁꯔꯨꯛꯇꯣꯏꯀꯣ
ꯎꯝ ꯄꯩꯁꯥ ꯌꯥꯝꯊꯊꯔꯒꯀꯣ ꯃꯥꯡꯉꯗꯤ ꯃꯥꯡꯉꯤꯗꯅ
ꯍꯣꯏ ꯑꯗꯨꯅꯦ ꯄꯥꯝꯃꯣꯏ ꯑꯗꯨꯁꯨ ꯎꯝ ꯃꯤꯉꯣꯟꯗ ꯌꯦꯡꯕꯤꯌꯣ ꯆꯥꯅꯤꯡ ꯆꯥꯅꯤꯡꯕꯗꯀꯣ
ꯍꯣꯏꯅꯦ
ꯄꯨꯆ ꯈꯔ ꯆꯑꯣ
ꯀꯩꯗꯖꯥꯔꯒꯦ ꯅꯣꯏ
ꯀꯅꯥ ꯆ ꯍꯥꯏꯒ ꯀꯔꯤꯅꯣ ꯑꯩꯈꯒꯤ ꯑꯀꯪꯕ ꯃꯦꯠꯄꯅꯦ
ꯎꯝ
ꯑꯌꯥꯩꯕꯅꯦ ꯑꯂꯨꯒ ꯊꯣꯡꯕꯗ
ꯀꯩꯑꯕ
ꯑꯂꯨꯅꯦ ꯉꯥ ꯑꯌꯥꯏꯕꯅꯦ
ꯑ
ꯆꯥꯏ
ꯍꯥꯎꯕ꯭ꯔꯣ
ꯍꯥꯎꯑꯦ
ꯌꯥꯝ ꯆꯥꯕ꯭ꯔꯣ
ꯍꯣꯏ ꯌꯥꯝ ꯆꯥꯏ
ꯐꯩꯅꯦ ꯌꯥꯝ ꯆ ꯀꯩꯅꯣ ꯆꯥꯛ ꯌꯥꯝ ꯆꯥꯏꯗꯤ ꯂꯣꯛ ꯊꯣꯛꯅ ꯌꯥꯔꯣ
ꯌꯣꯛ ꯇꯧꯕꯗꯨ ꯇꯧꯗꯅꯕꯅꯦꯅꯦ ꯅꯥꯗꯅꯕ ꯆꯥꯔꯤꯕ
ꯌꯥꯝ ꯌꯥꯝ ꯆꯥꯡ
ꯌꯥꯝ ꯌꯥꯝ ꯆꯥꯒꯅꯨꯕ
ꯀꯔꯤꯒꯤ
ꯅꯥꯒꯅꯤ ꯆꯥꯛ ꯌꯥꯝ ꯆꯥꯕꯁꯦ ꯅꯥꯕꯅꯦ
ꯑꯥ
ꯆꯥꯛ ꯌꯥꯝ ꯆꯥꯕꯁꯦ ꯅꯥꯕꯅꯦ
ꯅꯥꯒꯦ ꯏꯁ ꯅꯥꯗꯅꯕꯅꯦ ꯑꯩꯅ ꯌꯥꯝ ꯆꯥꯔꯤꯁꯦ
ꯎꯝ ꯖꯁꯤ ꯑꯩ ꯅꯪ ꯆꯥꯛ ꯌꯥꯝ ꯆꯥꯅꯤꯡꯕꯒꯤ
ꯅꯪ ꯅꯪꯗꯅ ꯑꯗꯨꯗꯨꯅ ꯆꯥꯛ ꯌꯥꯝ ꯆꯥꯗꯤꯦ ꯑꯃꯨꯛ ꯂꯥꯝꯕ ꯈꯣꯠꯄ ꯇꯧꯕꯗꯣ ꯅꯪꯗꯤ ꯅꯪꯗꯤ ꯊꯧꯅꯥꯜꯂꯦ
ꯎꯝ
ꯎꯝ
ꯑꯩ ꯅꯣꯏꯗꯤ ꯑꯗꯨꯃꯥꯏꯅ ꯇꯧꯗꯕ꯭ꯔꯥ ꯑꯩꯗꯤ ꯆꯥꯛ ꯌꯥꯝ ꯆꯥꯔꯦ ꯆꯥꯛ ꯉꯟꯟꯅ ꯂꯥꯑꯃꯦ ꯍꯥꯏꯕꯗꯤ ꯑꯩꯈꯣꯏꯅ ꯅꯣꯡꯃꯒꯤ ꯆꯥꯕ ꯆꯥꯡꯗꯣ ꯍꯦꯜꯂꯤ ꯅꯤ ꯌꯥ ꯀꯣ ꯑ ꯇꯧꯕ ꯃꯥꯜꯂꯦ ꯇꯣꯏꯕꯒꯤ ꯁꯔꯨꯛ ꯌꯥꯝ ꯊꯨꯕ ꯃꯥꯜꯂꯦ
ꯀ ꯍꯌꯦꯡ ꯑꯗꯨꯗꯤ ꯍꯌꯦꯡ ꯉꯥ ꯐꯔꯗꯤ ꯅꯨꯃꯤꯗꯥꯡ ꯋꯥꯏꯔꯝꯗ ꯊꯤꯟꯈꯤ
ꯍꯣꯏ ꯊꯤꯜꯂꯛꯑꯣ ꯀꯩꯅꯣꯗ ꯆꯥꯅꯤꯌꯦ
ꯀꯔꯤ ꯍꯣꯏꯅꯦ ꯊꯤꯂꯛꯀꯦꯅꯦ
ꯎꯝ
ꯃꯈꯜ ꯃꯈꯜ ꯉꯥꯗ ꯊꯤꯜꯂꯛ
ꯎꯝ ꯑꯀꯨꯞꯄꯁꯨ ꯑꯗꯨꯝ ꯂꯩꯔꯦ ꯄꯨꯔꯛꯎ ꯍꯥꯏꯕꯗꯤ ꯈꯖꯤꯡꯒꯨꯝꯕꯗꯀꯣ꯫ ꯈꯔ ꯈꯔ ꯑꯗꯨꯝ ꯐꯪꯕꯅꯦ ꯀꯥꯖꯤꯡꯒꯨꯝꯕꯗꯣ꯫
ꯑꯗꯨꯒ ꯑꯁ
ꯀꯩ
ꯀꯔꯤꯅꯣ ꯗꯤ ꯄꯤꯕꯨ ꯇꯥꯕꯟ
ꯀꯩ ꯍꯦꯛ ꯄꯤꯌꯣ ꯍꯥꯏꯅꯣ ꯑꯗꯨꯨꯖꯥꯛ ꯄꯤꯌꯨꯔꯥ꯫
ꯆꯨꯖꯥ ꯂꯩꯕ꯭ꯔꯥ꯫
ꯆꯨꯖꯥꯛ ꯌꯥꯝ ꯄꯥꯜꯂꯦ꯫
ꯍꯣꯏꯅꯦ ꯊꯤꯖꯑꯒ ꯍꯩꯅꯎ ꯂꯩꯔꯤꯁꯦ ꯍꯩꯅꯎ ꯍꯩꯅꯎꯁꯨ ꯄꯥꯝꯃꯦ꯫
ꯍ ꯅꯧꯗꯤ ꯌꯥꯗꯦ ꯆꯥꯕ ꯇꯤꯜ ꯂꯩꯣꯏ ꯆꯪꯉꯤ꯫
ꯑꯣ꯫
ꯅꯨꯡꯉꯥꯏꯗꯧ ꯃꯥꯟꯗꯦ꯫
ꯇꯤꯟ ꯃꯨꯟꯗꯕꯗꯤ꯫ ꯃꯨꯟ ꯃꯨꯟꯗꯕꯖꯣ ꯇꯤꯟꯖꯕ꯭ꯔꯥ꯫
ꯀꯩ
ꯃꯨꯟꯗꯕꯗꯣ ꯑꯗꯨꯁꯨ ꯇꯤꯟꯖꯕ꯭ꯔꯕ꯫
ꯑꯣ ꯍꯣꯏ ꯌꯥꯗꯦ ꯆꯥꯎꯋ ꯌꯥꯗꯦ ꯑꯝꯇ꯫
ꯍꯥꯏꯗꯤ ꯀꯩꯅꯣꯁꯦ ꯄꯨꯡꯇꯣꯟꯗꯤ ꯂꯩꯕ꯭ꯔꯥ ꯄꯨꯡꯇꯣꯟꯗꯤ ꯆꯥꯎꯔꯝꯈꯤꯔꯣꯏꯅꯦ꯫
ꯑꯗꯣ ꯎꯝ ꯆꯥꯕ ꯌꯥꯈꯤꯔꯣꯏ꯫
ꯆꯥꯝꯗꯂꯩꯀꯣ꯫
ꯎꯝ ꯑꯗꯨꯕꯨꯗꯤ ꯍꯣꯏ ꯌꯥꯝ ꯂꯩꯌꯦ꯫
ꯑꯗꯨꯒ ꯀꯩꯀꯩ ꯂꯩꯒꯦ ꯍꯩꯁꯦ꯫
ꯍꯥꯏ
ꯎꯝ꯫
ꯍꯩ ꯍꯧꯖꯤꯛꯇ ꯖꯥꯝ ꯍꯥꯏꯅꯧꯗꯨ ꯀ ꯇꯅꯤꯗ ꯍꯧꯖꯤꯛꯇꯤ꯫
ꯑꯗꯤ ꯌꯥꯝꯒ ꯍꯩꯅꯧ ꯍꯥꯏꯅꯧ ꯍꯩꯅꯧꯗꯤ ꯇꯤꯟ ꯆꯪꯉꯦ ꯍꯥꯏꯗꯥꯏꯅꯦ꯫
ꯍꯩꯅꯧꯗꯤ ꯇꯤꯟ ꯆꯪꯉꯤ ꯍꯣꯏ꯫
ꯆ ꯑꯃ ꯀ
ꯀꯩꯁꯨ ꯍꯥꯏꯥꯏꯇꯦ ꯆꯧꯄꯗꯤ
ꯎꯝ
ꯏꯟꯖꯥꯡ ꯈꯛꯇꯅꯤ꯫
ꯎꯝ꯫
ꯀꯅꯁꯨ ꯋꯥꯔꯔꯕꯣ
ꯐꯤꯁꯨ ꯁꯨꯕꯤꯌꯨ ꯉꯥ ꯑꯊꯦꯟꯕꯗ ꯄꯨꯔꯛꯀꯦ꯫
ꯑꯣ ꯌꯥꯏꯑꯌꯦ꯫ ꯑꯩ ꯋꯥꯈꯜ ꯈꯟꯕꯗ ꯋꯥꯔꯕꯣ꯫
ꯍꯣꯏꯅꯦ ꯋꯥꯔꯦꯅꯦ꯫
ꯑꯁ ꯅꯨꯡꯉꯥꯏꯇꯦ ꯑꯗꯨꯗꯤ ꯅꯪ ꯍꯌꯦꯡ꯫ ꯀꯣꯁꯤꯕꯤ
ꯍꯥꯥ
ꯐꯤꯔꯣꯟꯜ ꯁꯨꯅꯤꯡꯉꯥꯏꯒꯨꯝꯕ ꯂꯩ ꯄ꯭ꯔꯣꯑꯣ ꯁꯨꯕꯤꯒꯦ
ꯍꯣꯏꯅꯅꯦ ꯃꯌꯥꯝ ꯄꯨꯔꯛꯀꯦꯅꯦ ꯑꯃꯅꯤꯅꯤ ꯈꯛꯇ ꯅꯠꯇꯦ꯫
ꯌꯥꯝꯗꯤ ꯄꯨꯔꯛꯀꯅꯨ ꯑꯩ ꯈꯨꯠ ꯅꯥꯌꯦ ꯐꯤ ꯌꯥꯝ ꯁꯨꯕ ꯌꯥꯗꯦ꯫
ꯅꯣꯏ ꯀꯩꯅꯣ ꯂꯩꯈꯤꯗꯏꯅꯦ ꯃꯆꯤꯟ ꯃꯆꯤꯟꯗ ꯁꯨꯕꯅꯤ
ꯃꯩ ꯅꯨꯡꯉꯥꯏꯇꯦ ꯍꯟꯗꯛ ꯑꯗꯨꯒꯤꯅꯦ ꯑꯃꯨꯛ꯫ ꯅꯨꯁꯤ ꯁꯨ ꯉꯁꯥꯏ ꯅꯨꯃꯤ ꯇꯥ ꯃꯥꯃ ꯈꯥꯟꯗ ꯂꯥꯑ ꯇꯀ꯭ꯔꯝ ꯈꯥꯟꯗ
ꯑꯗꯨꯗꯤ ꯄꯨꯔꯣꯏꯒꯦ ꯑꯩꯗ ꯁꯒꯦ
ꯎꯝ
ꯏꯁ ꯎꯝ ꯀꯍꯥꯏꯅꯦ ꯌꯥꯝ ꯁꯨꯅꯤꯡꯗꯕ ꯇꯥꯏꯦ ꯑꯩꯁꯨ ꯉꯥ ꯊꯤꯟꯕꯁꯦ ꯇꯧ ꯑꯁꯤꯔꯥ ꯈꯪꯗꯦ
ꯑ ꯄꯨꯔꯛꯑꯣ ꯉꯥ ꯆꯅꯤ ꯑꯩ ꯐꯩ ꯇꯧꯕꯅꯦ ꯁꯨꯕꯤꯒꯦ ꯑꯗꯨ ꯁꯤꯁꯨ ꯍꯌꯦꯡꯃꯛ ꯁꯨꯔꯁꯨ ꯌꯥꯏꯅꯝꯊꯪꯒꯨꯝꯕꯗꯁꯨ
ꯍꯣꯏꯅꯦꯗꯕꯨꯗꯤ ꯌꯥꯏꯅꯦ ꯁꯨꯕꯤꯒꯦ ꯍꯥꯏꯔꯒ ꯌꯥꯝ ꯉꯝꯗ꯭ꯔꯁꯨ ꯉꯝꯗ꯭ꯔꯁꯨ